ꯇꯥꯕ꯭ꯔ ꯍꯥ ꯑꯣ ꯇꯨꯝꯃꯨꯔꯕꯣ
ꯇꯨꯝꯗ꯭ꯔꯤꯌꯦ
ꯇꯨꯝꯕ ꯃꯈꯣꯟ ꯃꯥꯜꯂꯦꯅ
ꯁ ꯌꯦꯡꯍꯟꯕ
ꯈꯣꯝ ꯊꯥꯛꯂꯒ ꯂꯩꯑꯦ
ꯇꯨꯝꯕꯗꯤ ꯅꯪ ꯃꯣꯏꯅꯤ ꯇꯨꯝꯃꯅꯤ ꯅꯪꯁꯨ ꯋꯥꯏ ꯁꯥꯡꯉꯝꯒꯅꯤ ꯈꯔ
ꯍꯣꯏ ꯇꯨꯝꯗ꯭ꯔꯤꯅꯦ ꯇꯨꯝꯅꯤꯡꯉꯥꯏ ꯇꯧꯔꯦ ꯍꯧꯖꯤꯛ
ꯎ ꯌꯦꯟꯖꯥꯡ ꯆꯥꯔꯅ ꯉꯁꯤꯗꯤ
ꯀꯣꯕꯤꯒ ꯑꯂꯨ ꯑꯗꯨꯒ ꯌꯦꯟꯁꯥꯡ ꯀꯥꯡꯍꯧ ꯇꯧꯔꯒ ꯆꯥꯏ ꯅꯪꯗꯤ
ꯉꯁꯤꯗꯤ ꯉꯥ ꯆꯥꯏ ꯑꯩꯈꯣꯏ ꯅꯤꯅꯦꯒꯤ ꯌꯨꯝꯗ ꯆꯠꯂꯨꯕꯀꯣ ꯕꯕꯣꯛꯒ ꯄꯨꯄꯨ ꯂꯥꯛꯑꯦꯗꯅ
ꯑꯣ
ꯑꯩꯈꯣꯏ ꯀꯣꯏꯕ ꯆꯠꯂꯦ ꯑꯁ ꯊꯧꯗꯣꯛ ꯃꯌꯥꯝ ꯊꯣꯛꯑꯦ ꯉꯁꯤꯁꯦ ꯍꯣꯏ ꯕꯕꯣꯛ ꯅꯥꯌꯦꯡꯃ ꯀꯩꯁꯨ ꯇꯥꯎꯗꯦ ꯍꯥꯏ ꯍꯥꯏ
ꯑꯣ ꯃꯥ ꯀꯔꯤ ꯀꯔꯤꯅ ꯉꯝꯗꯕ
ꯑꯗꯣ ꯎꯝ ꯀꯔꯤ ꯍꯥꯏꯔꯁꯤꯔꯥ ꯌꯥꯝꯅ
ꯃꯅꯨꯡꯒꯤꯅꯤ ꯍꯥꯏꯌꯦ ꯃꯥꯒꯤ ꯄꯨꯛꯀꯦ ꯀꯔꯤ ꯍꯥꯏꯁꯤꯔꯥ ꯌꯥꯝ ꯀꯐ ꯇꯥꯎꯃꯟꯕ ꯀꯣ ꯑꯗꯨꯒꯤꯅꯦ ꯍꯥꯏꯌꯦ
ꯎꯝ
ꯀꯩꯁꯨꯇꯧꯗꯦ ꯍꯥꯏꯌꯦ ꯍꯥꯏꯌꯦ ꯗꯣꯛꯇꯔꯅ ꯍꯌꯦꯡ ꯌꯨꯝꯕ ꯂꯥꯛꯀꯦꯅ ꯍꯣꯏ
ꯑꯣ
ꯉꯁꯤꯗꯤ ꯌꯥꯝ ꯅꯣꯛꯅꯤꯡꯕꯅꯤ ꯄꯨꯄꯨꯗꯤ ꯌꯥꯝ ꯀꯣꯏꯕ ꯆꯠꯅꯤꯡꯉ‌ꯦꯕ ꯕ‌ꯣꯕꯣꯛꯀ ꯏꯅꯦ ꯏꯅꯦ ꯃꯣꯏ ꯑꯅꯤꯗꯤ ꯋꯥꯔꯦ ꯋꯥꯔꯦ ꯍꯥꯏꯕꯒꯤ ꯄꯨꯄꯨꯁꯦ ꯈꯔ ꯈꯤꯇꯪ ꯁꯥꯋꯤ ꯃꯥꯗꯤ ꯆꯠꯅꯤꯡꯕꯒꯤ ꯐꯣꯇꯣꯒ ꯌꯥꯝ ꯀꯥꯞꯅꯤꯡꯕꯗꯣ ꯑꯗꯨꯒꯤ ꯅꯨꯡꯉꯥꯏꯌꯦ ꯄꯨꯄꯨꯗꯤ ꯑꯗꯨꯝ ꯑꯩꯅ ꯄꯨꯄꯨꯗꯤ ꯎꯝ ꯑ ꯃꯊꯥꯡꯗꯗꯤ ꯕ‌ꯣꯕꯣꯛ ꯕ‌ꯣꯕꯣꯛꯇꯤ ꯆꯠꯀꯅꯨ ꯑꯅ ꯄꯨꯄꯨ ꯈꯛꯇ ꯄꯨꯔꯒ ꯆꯠꯁ‌ꯦꯅ ꯄꯨꯄꯨ ꯅ‌ꯣꯛꯑꯦ ꯃꯣꯏ ꯑꯅꯤ ꯊꯝꯕꯁꯦ
ꯑꯍ
ꯃꯥꯗꯤ ꯑꯁ ꯀ‌ꯣꯏꯆꯠ ꯆꯠꯅꯤꯡꯕꯀꯣ ꯀꯣꯏꯗꯤ ꯆꯠꯅꯤꯡꯕꯅꯤ ꯑꯗꯨꯒ ꯅꯤꯅꯦꯒ ꯕꯨꯕꯣꯛꯅ ꯍꯜꯂꯛꯁꯦ ꯍꯜꯂꯛꯑꯁ‌ꯦ ꯋꯥꯔꯦ ꯋꯥꯔꯦ ꯈꯛ ꯇ ꯍꯥꯏꯕꯒꯤ ꯑꯩꯈꯣꯏ ꯑꯗꯨꯝ ꯍꯂꯛꯑꯦ ꯄꯨꯄꯨꯗꯤ ꯑꯗꯨꯝ ꯆꯠ ꯅꯤꯡꯕꯅꯦꯕ ꯉꯁꯤꯗꯣ ꯑꯃꯨꯛ ꯀꯣꯏꯅꯤꯡꯕ ꯆꯠ ꯀꯣꯏꯕ ꯆꯠꯅꯤꯡꯕꯅꯦꯕ
ꯑꯣ ꯑꯁ ꯃꯥꯗꯤ ꯇꯧꯈꯥꯏꯅꯤꯡꯕꯅꯦ ꯃꯥꯗꯤ ꯑꯁꯦꯡꯕꯗꯤ
ꯍꯣꯏ ꯑꯗꯨꯒꯤ ꯌꯥꯝ ꯅꯨꯡꯉꯥꯏꯌ‌ꯦ ꯃꯥꯗꯤ ꯄꯨꯕ ꯌꯥꯝ ꯅꯨꯡꯉꯥꯏꯌꯦ
ꯀꯗꯥꯏ ꯀꯗꯥꯏꯗ ꯆꯠꯂꯦ ꯉꯁꯤ
ꯀꯪꯂꯥ ꯀꯣꯏꯌꯦ ꯃ꯭ꯌꯨꯖꯤꯌꯝꯒ ꯆꯥꯡꯉꯦ ꯑꯁ ꯃ꯭ꯌꯨꯖꯤꯌꯝ ꯆꯥꯡꯕ ꯃꯥꯗꯤ ꯌꯥꯝ ꯅ‌ꯣꯛꯅꯤꯡꯕꯅꯦ ꯐꯣꯟ ꯄꯨꯔꯛꯀꯅꯨ ꯍꯥꯏꯕꯒꯤ ꯃꯅꯨꯡꯗꯀꯣ ꯑꯗꯨꯅ ꯄꯨꯄꯨꯅ ꯐꯣꯟ ꯄꯨꯔꯛꯄ ꯄꯨꯔꯛꯄ ꯌꯥꯗ꯭ꯔꯗꯤ ꯑꯗꯨꯗꯤ ꯑꯥ ꯑꯗꯨꯗꯤ ꯑ ꯀꯔꯤ ꯍꯥꯏꯁꯤꯔꯥ ꯀꯅꯥ‌ꯦꯗꯗꯅ ꯍꯥꯏꯔꯒ ꯑꯁ ꯁꯦꯀ꯭ꯌꯨꯔꯤꯇꯤꯅꯦ ꯅꯨꯄꯤꯅꯤ ꯌꯥꯝ ꯅꯣꯛꯑꯦ ꯀꯔꯤꯔꯥ ꯍꯥꯏꯔ ꯐꯣꯇꯣ ꯀꯥꯞꯅꯤꯡꯕꯒꯤꯅꯦ ꯍꯥꯏꯔꯒꯥꯟꯅ ꯑꯁ ꯌꯥꯝ ꯅꯣꯛꯅꯤꯡꯃ ꯌꯥꯝ ꯂꯔꯒ ꯁꯦꯀ꯭ꯌꯨꯔꯤꯇꯤ ꯅꯨꯄꯤꯗꯣ ꯑꯁꯤ ꯃꯄꯥꯟꯗ ꯀꯥꯞ ꯀꯥꯞꯍꯥꯎꯔꯣꯅ ꯍꯥꯏꯕ ꯃꯥꯁꯦ ꯃꯄꯥꯟꯗꯗꯤ ꯌꯥꯏꯍꯦ ꯀꯥꯞ ꯐꯥꯎꯔꯣ ꯃꯅꯨꯡꯗꯗꯤ ꯌꯥꯗꯦꯅ ꯍꯥꯏꯔꯦ ꯑꯁ ꯌꯥꯝ ꯅ‌ꯣꯛꯅꯤꯡꯕꯅꯦ ꯑꯩꯈꯣꯏ ꯋꯥꯔꯤ ꯌꯥꯝ ꯂꯩ ꯑꯩꯈꯣꯏꯗꯤ ꯅꯧꯔꯒ ꯆꯠꯄꯅꯤꯅꯣ
ꯍ‌ꯣ ꯍ‌ꯣ
ꯕꯣꯕꯣꯛꯒꯤ ꯋꯥꯔꯤ ꯑꯃꯁꯨ ꯂꯩꯑꯦ ꯍꯣꯔꯦꯟ ꯂꯤꯕꯤꯒ
ꯑꯗꯨ ꯃꯇꯥꯡꯗꯗꯤ ꯑꯁ ꯌꯥꯝ ꯅꯣꯛꯅꯤꯡꯕꯅꯦ ꯑꯩꯈꯣꯏꯗꯣ ꯃꯥꯒꯤ ꯃꯑꫭꯡꯗꯣ ꯃꯥꯒꯤ ꯂꯣꯟꯗ ꯃꯤꯗꯤ ꯑꯇꯣꯞꯄ ꯂꯣꯟꯗ ꯍꯥꯡꯉꯒ ꯃꯥꯗꯤ ꯃꯥ ꯃꯁꯥꯒꯤ ꯂꯣꯟꯗ ꯉꯥꯡꯕꯅꯤ ꯉꯥꯡꯂꯒ ꯂꯥꯛꯑꯦ ꯑꯩꯈꯣꯏꯗꯤ ꯌꯦꯡꯉꯒ ꯑꯁ ꯅ‌ꯣꯛꯅꯤꯡꯕꯗꯣ
ꯎꯝ
ꯑꯗꯨꯅ ꯑꯩꯅ ꯌꯥꯝ ꯏꯆꯦ ꯏꯅꯦꯒꯤ ꯃꯆꯥꯅꯨꯄꯤꯒ ꯑꯩꯈꯣꯏ ꯑꯅꯤꯗꯤ ꯌꯥꯝ ꯅꯣꯛꯑꯦꯕ ꯑꯗꯨꯒꯤ ꯏꯕꯨꯡ ꯑꯃ ꯑꯩꯈꯣꯏ ꯑꯍꯨꯝ ꯂꯧꯔꯒ ꯂꯥꯛꯏꯕ ꯀꯥꯟꯗ ꯃꯥꯁꯦ ꯁꯨꯃꯥꯏꯅ ꯍꯥꯏꯔꯦ ꯑꯩꯗꯤ ꯁꯨꯃꯥꯏꯅ ꯇꯧꯒꯅꯤꯅ ꯒ꯭ꯌꯥꯟꯁꯨ ꯇꯥꯗꯅ ꯑꯩꯗꯤ ꯁꯨꯃꯥꯏꯅ ꯇꯥꯎꯒꯅꯤ ꯍꯥꯏꯔꯒ ꯑꯁ ꯑꯃꯨꯛꯀ ꯅꯣꯛꯅꯤꯡꯕ ꯍꯥꯎꯕꯗꯣ ꯉꯁꯤ ꯌꯥꯝ ꯃꯤ ꯃꯅꯦ ꯕꯕꯣꯛ ꯀꯦ ꯃꯇ ꯇꯥꯎ ꯑꯗꯨ ꯃꯥꯗꯤ ꯃꯁꯥꯒꯤ ꯂꯣꯟꯅ ꯑꯗꯨꯝ ꯉꯥꯡꯔꯒ ꯂꯩꯕꯗꯣ ꯑꯩꯈꯣꯏꯗꯤ ꯃꯥꯁꯨ ꯆꯪꯂꯪꯂꯛꯀꯅꯤꯅ ꯑꯗꯨꯝ ꯆꯪꯉꯛ ꯑꯗꯨ ꯌꯦꯡꯉꯀꯥꯟꯗ ꯑꯩꯈꯣꯏꯕꯨ ꯀꯥꯎꯔꯛꯄ ꯋꯥꯅꯤꯅ ꯑꯗꯨ ꯌꯦꯡꯅ ꯀꯥꯟꯗ ꯑꯁ ꯌꯥꯝ ꯅꯣꯛꯅꯤꯡꯕꯅꯦ ꯃꯥꯒꯤ ꯈꯥꯎꯗꯣꯥꯛ ꯆꯦꯛ ꯇꯧꯋꯦ ꯍꯥꯏꯔꯒ ꯃꯥꯁꯤꯦ ꯒꯌꯥꯟ ꯇꯥꯗꯕ ꯃꯥꯜꯂꯦ ꯃꯥ ꯀꯥꯟꯗ ꯑꯁ ꯌꯥꯝ ꯅ‌ꯣꯛꯅꯤꯡꯕꯅ‌ꯦ ꯃꯁꯛ ꯊꯒꯤ ꯂꯣꯟꯗ ꯑꯗꯨꯝ ꯉꯥꯡꯂꯒ ꯉꯥꯡꯉꯒ ꯂꯩꯌꯦ ꯃꯥꯁꯦ
ꯃꯤꯠꯇ ꯎꯋꯦ ꯃꯣꯏ ꯃꯣꯏ
ꯍꯣꯏ ꯑꯗꯨꯒꯒꯞꯄꯠꯇꯣ ꯀꯥꯞꯄꯀꯥꯟꯗꯁꯨ ꯌꯥꯝ ꯅꯣꯛꯅꯤꯡꯕꯅꯦ
ꯑꯩꯅ ꯅꯣꯏ ꯑꯅꯤ ꯈꯔ ꯂꯦꯞꯃꯤꯟꯅꯔꯣ ꯑꯗꯨꯒ ꯎꯝ ꯄꯨꯞꯄꯨ ꯑ ꯄꯨꯄꯨꯒꯤ ꯑ ꯀꯔꯤ ꯍꯥꯏꯁ꯭ꯔꯥ ꯃꯥ ꯃꯀꯨꯠꯇꯣ ꯁꯨꯃꯥꯏꯅ ꯇꯥꯛꯑꯣꯣꯅ ꯑꯩꯅ ꯃꯣꯏ ꯑꯅꯤꯗ ꯇꯥꯎꯕ ꯑꯗꯨꯒ ꯄꯨꯄꯨꯗꯣ ꯌꯥꯝ ꯅ‌ꯣꯛꯅꯤꯡꯕꯅꯦ ꯑꯩ ꯑꯩꯉꯣꯟꯗꯒꯤ ꯆꯥꯎ ꯏꯃꯥ ꯅꯨꯄꯥ ꯑꯣꯏꯗꯤ ꯐꯥꯈꯤꯅꯤ
ꯌꯥꯝꯅ ꯌꯥꯝꯅ ꯍꯦꯟꯅꯗ ꯈꯕ ꯄꯣꯅ ꯇꯧꯔꯒ ꯂꯥꯏꯕꯗꯣ ꯅ‌ꯣꯛꯅꯤꯡꯕꯅ‌ꯦ ꯑꯩꯈ‌ꯣꯏꯗ‌ꯣ ꯒꯔꯤ ꯌꯥꯝꯃꯦ ꯍꯧꯖꯤꯛꯁ‌ꯦ ꯁꯤ ꯀꯛꯇ ꯑꯣꯏꯔꯒ ꯑꯁ ꯃꯄꯥꯟ ꯑꯁꯤꯗꯒꯤ ꯈꯔ ꯂꯥꯞꯄꯔꯒ ꯆꯠꯂꯗꯤ ꯑꯁ ꯋꯥꯔꯤꯗꯤ ꯌꯥꯝꯒꯅꯤꯅ ꯑꯩꯈꯣꯏ ꯐꯥꯒꯤ ꯇꯧꯔꯒ ꯉꯁꯤꯗꯤ ꯂꯥꯛꯄꯅꯤ
ꯅꯨꯡꯉꯥꯏꯔꯝꯒꯗꯤ ꯅ‌ꯣꯏꯁꯦ
ꯍꯣꯏ ꯑꯁ ꯅꯨꯡꯉꯥꯏꯌꯦ ꯄꯨꯄꯨꯅ ꯑꯃꯨꯛꯀ ꯆꯠꯅꯤꯡꯕ ꯀꯥꯟꯗ ꯕꯨꯄꯣꯛ ꯅꯤꯅꯦ ꯈꯣꯏꯅꯤ ꯃꯣꯏꯅꯤꯅꯠꯂ ꯍꯜꯂꯁꯤ ꯍꯜꯂꯦ ꯍꯥꯏꯕ ꯀꯥꯟꯗ ꯎꯄꯨ ꯅꯨꯡꯉꯥꯏꯇꯕꯗꯣ ꯑꯗꯨꯅ ꯍꯦꯟꯅ ꯅꯣꯛꯅꯤꯡꯕ ꯍꯥꯏꯗꯤ
ꯄꯨꯄꯨꯕꯨ ꯅꯨꯡꯁꯤ ꯅꯨꯡꯁꯤꯕ ꯑꯗꯨꯝ ꯐꯥꯎꯋꯦ ꯍꯥꯏꯕꯗꯤ ꯃꯣꯏꯗꯤ ꯑꯦ ꯄꯥꯡꯅꯁꯨ ꯂꯥꯛꯇꯕꯅꯤꯅꯀꯣ
ꯍꯣꯏ
ꯃꯥꯒꯤ ꯀꯝꯄ꯭ꯂꯦꯛꯁꯥꯟꯗꯨꯒ ꯑꯩꯈꯣꯏꯗꯒꯤ ꯍꯦꯟꯅ ꯇꯥꯏꯅꯦꯄꯗꯤ ꯃꯆꯨꯒ ꯌꯥꯝ ꯃꯨ ꯉꯥꯔꯒ ꯂꯥꯏ ꯑꯦ ꯍꯣꯏ ꯌꯥꯝ ꯅ‌ꯣꯛꯅꯤꯡ ꯃꯥꯒꯤ ꯅꯥꯇꯣꯟꯗꯣ ꯑ ꯔꯦꯀ ꯊ‌ꯣꯔꯒ
ꯃꯣꯏꯒꯤ ꯃꯣꯏꯒꯤ ꯃꯆꯨꯗꯤ ꯌꯥꯝ ꯇꯣꯉꯥꯏꯥꯟꯕꯅꯤ
ꯍꯣꯏ ꯀꯔꯤꯔꯦ ꯑꯩꯈꯣꯏꯗꯤ ꯃꯣꯏꯕꯨ ꯑꯗꯨꯒꯤꯅꯤ ꯃꯥꯟꯕ ꯌꯥꯎꯗꯦ ꯅꯨꯄꯥꯁꯤꯡꯅ ꯑꯗꯨꯝ ꯉꯥꯎꯔꯒ ꯂꯥꯛꯑꯦꯀꯣ ꯅꯨꯄꯤꯁꯤꯡ ꯏꯦꯡ ꯉꯥꯎꯕ ꯂꯩꯇꯦ ꯑꯩꯈꯣꯏꯁꯦ ꯀ꯭ꯔꯤꯔ ꯈꯪꯗꯦ
ꯍꯣꯏ ꯑꯗꯨꯅꯤ
ꯉꯁꯤꯗꯤ ꯉꯥ ꯆꯥꯢ ꯏꯅꯦꯅ ꯊꯣꯡꯉꯦ
ꯑꯣ ꯍꯧꯔꯝꯒꯅꯤ ꯃꯣꯏ ꯃꯣꯏꯖꯦ ꯅꯨꯡ ꯅꯨꯡꯉꯥꯏꯅ ꯂꯩꯕ꯭ꯔꯣ ꯃꯣꯏꯁꯦ ꯄꯥꯎ ꯊꯥꯝ ꯐꯥꯎꯅꯥꯗꯕ ꯀꯨꯏꯔꯦ
ꯑꯣ ꯃꯣꯏꯁꯨ ꯅꯨꯡꯉꯥꯏꯔꯅ ꯂꯩꯥꯑꯦ ꯑꯗꯨꯒ ꯍꯌꯦꯡ ꯁ‌ꯦ ꯏꯅꯦ ꯆꯧꯕꯤ ꯑꯃꯨꯛ ꯂꯥꯛꯀꯦ ꯍꯥꯏꯌꯦ
ꯑꯣ
ꯑ ꯃꯥꯗꯣ ꯎꯝ ꯍꯣꯏ ꯃꯥ ꯑ ꯃꯥꯒꯤ ꯑꯉꯥꯡꯒꯤ ꯃꯅꯨꯡꯗ ꯂꯩꯌ‌ꯩꯗꯅ ꯕꯦꯛ ꯑꯉꯥꯡꯒꯤ ꯈꯥꯎꯗꯣ ꯑꯗꯨꯒꯤ ꯀꯦꯟꯁꯔ ꯂꯩꯌ‌‌ꯦ ꯍꯥꯏꯌꯦ
ꯑ‌ꯣ
ꯑꯗꯨꯒꯤ ꯌꯦꯡꯅꯤꯉꯥꯏꯒꯤ ꯍꯌꯦꯡ ꯃꯥꯒꯤ ꯃꯆꯥꯅꯨꯄꯥ ꯑꯍꯥꯟꯕꯗꯣ ꯑꯗꯨꯒ ꯃꯥꯒꯤ ꯅꯨꯄꯤꯒ ꯃꯣꯏ ꯑꯍꯨꯝ ꯂꯥꯛꯀꯅꯤ ꯍꯥꯏꯌꯦ
ꯑꯣ
ꯃꯁꯤꯡ ꯏꯆꯦ ꯄꯥ ꯍꯌ‌ꯦꯡꯁꯨ ꯑꯃꯨꯛ
ꯉꯟꯅ ꯌꯦꯡꯕꯅ ꯐꯕꯅꯦ ꯃ‌ꯣꯏ ꯃꯥꯗꯣ ꯕꯦꯔꯥ ꯂꯩꯌꯦꯅ ꯇꯥꯌꯦꯕ
ꯍꯣꯏ ꯌꯥꯝ ꯇꯣꯏꯅ ꯅꯥꯏ ꯃꯥꯁꯦ ꯍꯧꯖꯤꯛꯀꯥꯟꯁꯦ
ꯑꯗꯨꯒ ꯑꯗꯨꯒ ꯃꯥ‌ꯒ ꯂꯥꯏꯌꯦꯡꯕ ꯆꯠꯁꯦ ꯍꯥꯏꯔꯗꯤ ꯁꯥꯎꯕꯅꯤꯍ‌ꯦ
ꯅꯅꯦ ꯅꯅꯦ ꯑꯍꯟꯗ ꯕ‌ꯦꯔꯥ ꯀꯥꯕꯅꯦ
ꯍꯣꯏ ꯍꯣꯏ ꯍꯣꯏ ꯋꯥꯁꯦ ꯑꯗꯨꯝ ꯉꯥꯡꯕ ꯅꯨꯡꯉꯥꯏꯕꯅ‌ꯦ ꯍꯣꯏ ꯍꯣꯏ
ꯃꯥꯗ‌ꯣ
ꯈꯪꯗ‌ꯦ
ꯍꯤꯗꯥꯛ ꯍꯤꯗꯥꯛꯁꯨ ꯂꯩꯁꯦ ꯍꯥꯏꯔꯗꯤ ꯄꯩꯁꯥ ꯌꯥꯝ ꯆꯪꯒꯅꯤ ꯍꯥꯏꯅ ꯍꯥꯏꯌ‌ꯦꯅ ꯍꯥꯏꯕ ꯑꯃꯥꯏꯅ ꯇꯥꯌ‌ꯦ
ꯒ꯭ꯌꯥꯟ ꯇꯥ
ꯄꯩꯁꯥ ꯂꯩꯇ꯭ꯔꯥꯁꯨ ꯏꯁꯥꯅ ꯍꯣꯏ
ꯎꯝ ꯏꯆꯥꯅꯨꯄꯥ ꯑꯍꯟꯗ‌ꯣ
ꯍꯣꯏ
ꯚꯥꯞ ꯚꯥꯞ ꯇꯥꯕꯗꯨ ꯃꯥꯅ
ꯍ‌ꯣꯏ
ꯋꯥ ꯋꯥ ꯉꯥꯡꯅꯤꯡꯕꯁꯨ ꯑꯗꯨꯝ ꯉꯥꯡꯗ꯭ꯔꯒ ꯂꯩ ꯉꯥꯡꯕ ꯌꯥꯔꯣꯏ ꯍꯥꯏꯕꯗꯣ ꯈꯪꯉꯦꯕꯃꯥ ꯀꯌꯥꯃ‌ꯣꯛꯁꯨ ꯅ‌ꯣꯛꯅꯤꯡꯕ꯭ꯔꯥ
ꯅꯣꯛꯅꯤꯡꯉꯦ ꯍꯣꯏ
ꯃꯣꯏ ꯄꯥꯎ ꯈꯪꯉꯒ ꯂꯩꯅꯦ
ꯇꯨꯃꯤꯟꯅ ꯇꯨꯝꯔꯒ ꯂꯩꯌꯦ ꯏꯅꯥꯛꯇ ꯍꯧꯖꯤꯛ
ꯅꯣꯛꯁꯨ ꯅ‌ꯣꯛꯅꯤꯡꯉ‌ꯦ ꯅꯨꯡꯁꯤꯁꯨ ꯅꯨꯡꯁꯤꯌ‌ꯦ
ꯑꯩ ꯁꯤ ꯇꯧꯔꯗꯤ ꯋꯥ ꯑꯩ ꯉꯥꯡꯕ ꯌꯥꯔꯣꯏ ꯍꯥꯏꯗꯤ ꯈꯪꯉꯦꯕ ꯋꯥꯗꯣ
ꯑꯣ ꯅ‌ꯣꯛꯅꯤꯡꯉꯦ ꯏꯅꯦꯒ ꯉꯁꯤ ꯍꯣꯏ ꯏꯅꯦꯆ ꯑꯃꯗ‌ꯣ ꯃꯥꯒꯤ ꯅꯦꯠꯋꯔꯛ ꯐꯠꯇꯕꯗꯣ ꯑꯁꯤ ꯋꯥꯔꯤ ꯁꯅꯁꯤ ꯁꯅꯥꯁꯦ ꯍꯥꯏꯔꯒ ꯑꯩꯅ ꯑꯩꯗꯤ ꯕꯖꯥꯔ ꯆꯠꯂꯝ ꯀꯥꯟꯗꯀꯣ ꯃꯦꯁꯦꯠ ꯊꯔꯛꯄ ꯍꯋꯦ ꯕꯣꯕꯣꯛꯈꯣꯏ ꯀꯣꯏꯕ ꯆꯠꯄ ꯀꯥꯟꯗ
ꯍꯣꯏ
ꯑꯩꯈꯣꯏꯅꯤꯁꯦ ꯑꯗꯨꯝ ꯐꯧꯅꯥꯕ ꯐꯥꯎꯗꯦ ꯃꯇꯥꯝꯒ ꯁꯪꯗꯦ ꯑꯩ ꯁꯪꯉꯀꯥꯟꯗ ꯃꯥ ꯁꯪꯗꯦ ꯃꯥ ꯁꯪꯉꯀꯥꯟꯗ ꯑꯩ ꯑꯃꯨꯛ ꯁꯪꯗꯦ
ꯉꯁꯤ ꯏꯁꯤꯡ ꯄꯨꯔꯒ ꯅꯦꯠꯋꯔꯛ ꯑꯐꯕ ꯃꯐꯝꯗ ꯆꯥꯛ ꯄꯨꯔꯒ ꯇꯧ ꯇꯧꯒꯅꯤ ꯑꯩꯕ ꯀꯦꯃꯣ ꯁ ꯅꯪꯅꯤ ꯃꯥꯒꯤ ꯃꯥꯒꯤ ꯋꯥꯔꯤ ꯅꯣꯛꯅꯤꯡꯕꯁꯨ ꯂꯩꯕꯅꯤ
ꯀꯔꯤ ꯅꯣ
ꯗꯣꯛꯇꯔ ꯇꯝꯕ ꯅꯨꯄꯥ ꯑꯃꯅ ꯃꯥꯅ ꯑ ꯁꯪꯕ ꯃꯇꯝꯗ ꯑꯁ
ꯎꯝ
ꯃꯉꯥ ꯈꯛꯇ ꯋꯥꯠꯂꯦ ꯑꯩ ꯂꯩꯁꯥꯕꯤꯕꯨ ꯀꯣꯜ ꯇꯧꯒꯦ ꯍꯥꯏꯅ ꯃꯥ ꯂꯩꯁꯥꯕꯤꯕꯨ ꯀꯣꯜ ꯇꯧꯅꯤꯡꯉꯥꯏ ꯆꯠ ꯈꯔꯦ ꯍꯥꯏꯌꯦ ꯑꯗꯨ ꯆꯠ ꯆꯠꯄ ꯆꯠꯂꯒ ꯐꯣꯟ ꯇꯧꯕ ꯃꯇꯝ ꯅꯅꯦꯗꯣ
ꯃꯅꯦꯗꯣ ꯐꯣꯟ ꯇꯧꯕ ꯐꯪꯉꯦ ꯍꯥꯏꯌꯦ ꯑꯗꯨꯒꯤ ꯅꯦꯁꯨ ꯃꯎꯅꯤꯅ ꯑꯗꯨ ꯑꯗꯨ ꯐꯪꯕꯒꯤꯌꯥꯃꯨꯛꯁꯨ ꯅꯣꯛꯄ꯭ꯔꯣ ꯑꯩꯈꯣꯏꯁꯦ ꯑꯗꯨ ꯈꯪꯗꯦ ꯀꯣꯛꯂꯒꯀꯣ
ꯍꯣꯏ
ꯀꯃꯨꯛꯁꯨꯨ ꯅꯣꯛꯅꯤꯡꯕ
ꯅꯦ ꯑ ꯏꯣꯏ
ꯑꯗꯨꯁꯨ ꯑꯉꯥꯡ ꯄꯨꯕ
ꯃꯥꯒꯤ ꯗꯥꯎꯗꯣ
ꯍꯣꯏ ꯎꯝ ꯗꯥꯎ ꯈꯨꯊꯤꯗꯣ ꯈꯜꯂꯒ ꯌꯥꯝ ꯅꯣꯛꯅꯤꯡꯕꯀꯣ
ꯉꯗꯥꯡꯁꯦ ꯈꯣꯟ ꯑꯩꯈꯣꯏ ꯑꯅꯤꯒ ꯑꯗꯨꯒꯤ ꯋꯥꯔꯤꯗꯣ ꯁꯥꯔꯒ ꯌꯥꯝ ꯅꯣꯛꯅꯤꯡꯕꯅꯦ ꯉꯔꯥꯡ ꯑꯩꯈꯣꯏꯁꯨ ꯆꯠꯂꯦ
ꯕꯖꯥꯔꯗ
ꯀꯥ ꯄꯥꯔ ꯑꯦ ꯃꯥꯁꯤ
ꯃꯄꯥꯅꯅꯦ ꯃꯄꯥꯅ